ꯇꯥꯔꯕꯣ?
ꯌꯥꯝ ꯂꯥꯏꯔꯕ ꯃꯄꯣꯛ ꯑꯣꯜꯂꯦꯀꯣ꯫
ꯑꯣꯜꯂꯦ ꯑꯣꯜꯂꯦ ꯌꯥꯗ꯭ꯔꯦ ꯉꯔꯥꯡꯗꯣ ꯑ ꯊꯦꯡꯅꯁꯨ ꯇꯨꯝꯃꯦꯗꯅ ꯑꯗꯨꯗꯩꯗ ꯍꯥꯏꯗꯤ ꯑꯩꯈꯣꯏꯒꯤ ꯃꯇꯝꯗꯣ ꯍꯦꯟꯇꯣꯛꯈꯤꯕꯩ ꯇꯨꯝꯕꯨꯗꯤ ꯇꯨꯝꯅꯤꯡꯉꯖꯨ
ꯌꯥꯗꯕ ꯑꯃ ꯂꯩꯗꯅ ꯑꯗ ꯐꯣꯟꯗꯨꯖꯨ ꯃꯦꯠꯂꯒ ꯂꯩꯊꯣꯛ ꯑꯦ꯫ ꯑꯗꯒꯤ ꯉꯁꯥꯏ ꯑꯌꯨꯛꯁꯨ ꯇꯨꯝꯁꯤꯠ ꯐꯥꯗꯕꯗꯣ ꯇꯨꯝꯊꯒꯦꯅ ꯑꯉꯥꯡ ꯇꯨꯏꯁꯟ ꯂꯣꯏꯔ ꯆꯪꯉꯛꯑ ꯇꯧꯕꯗꯨꯗ ꯑꯃꯨꯛ ꯀꯩꯅꯣ ꯇꯧꯔꯦ ꯑꯗꯨ ꯑꯗꯨꯗ ꯔꯤꯜꯁ ꯅꯨꯡ ꯌꯦꯡꯕꯗ ꯑꯗꯨꯝ ꯂꯣꯏꯊꯣꯛꯈꯤꯕꯗꯣ꯫
ꯅꯣꯡꯃꯗ ꯀꯌꯥ ꯐꯪꯒꯦ ꯅꯪꯒꯤ ꯅꯦꯠꯇꯣ꯫
ꯋꯥꯟ ꯄꯣꯏꯟ ꯐꯥꯏꯞ꯫
ꯎꯝ ꯔꯤꯌꯁꯀꯨꯝꯕꯁꯦ ꯌꯥꯗꯕꯅꯤꯗ ꯌꯥꯝ ꯆꯠꯄꯅꯤ꯫
ꯍꯣꯏ ꯍꯣꯏ ꯏꯟꯁꯇꯥ ꯆꯪꯉꯨꯔꯗꯤ ꯑꯗꯨꯝ ꯂꯣꯏꯔꯦ꯫
ꯎꯝ꯫
ꯔꯤꯜꯁ ꯌꯦꯡꯕꯗꯣ꯫
ꯎꯝ ꯖ꯭ꯔꯣ-ꯖ꯭ꯔꯣ ꯆꯨꯞꯄ ꯖꯥꯠꯅꯤꯀꯣ꯫
ꯎꯝ ꯌꯥꯔꯤꯁꯨ ꯆꯤꯛꯑꯦ꯫
ꯀꯩ ꯆꯤꯛꯑꯦ ꯌꯥꯆꯤꯛꯑꯦ꯫
ꯎꯝ ꯌꯥꯗꯤ ꯅꯠꯇꯦ ꯎꯟꯖꯥ ꯀꯛꯄ꯫
ꯎꯟꯖꯥ ꯀꯛꯄ꯫
ꯑ ꯀꯩꯅꯣ ꯑ ꯉꯍꯥꯟ ꯑꯩꯒꯤ ꯀꯩꯅꯣ ꯑꯩꯈꯣꯏꯒꯤ ꯑ ꯀꯔꯤ ꯑꯣꯚꯔ ꯒ꯭ꯔꯣꯠ ꯑꯣꯏꯔꯛꯄ ꯌꯥꯔꯤꯗꯣ ꯃꯊꯟꯇ ꯈꯔ ꯑꯥ ꯉꯧ ꯃꯅꯥꯛꯀꯤꯗꯅꯦ ꯍꯧꯒꯠꯂꯛꯄ꯫
ꯎꯝ꯫
ꯑ ꯑꯗꯨꯗꯩꯗ ꯀꯩꯅꯣ ꯇꯧꯕ ꯑꯦꯀꯥꯎꯟꯗ ꯑꯣꯏꯅ ꯀꯥꯞꯄꯛ ꯄꯥ ꯉꯁꯥꯏ ꯐꯤꯒꯤꯖꯨ ꯑꯗꯨꯏꯅꯤ꯫ ꯑꯗ ꯀꯩꯅꯣ ꯇꯧꯔꯒ ꯂꯩꯕꯗꯣ ꯌꯥꯝ ꯍꯦꯟꯗꯔꯒ ꯂꯩꯕ꯫ ꯌꯥꯝ ꯍꯦꯟꯗꯔꯒ ꯂꯩꯕ꯭ꯔꯥꯗꯣ ꯀꯛ ꯇꯕ ꯌꯥꯔꯣꯏꯅ ꯇꯧꯔꯒ ꯀꯛꯑꯦ ꯌꯥꯝ ꯆꯥꯎ ꯂꯩꯔꯝꯃꯦ꯫ ꯀꯛꯏ ꯁꯔꯨꯛꯇꯣ ꯑꯗꯣ ꯑꯩꯈꯣꯏꯒꯤ ꯁꯤꯡꯋꯦ ꯑꯆꯧꯕ ꯌꯥꯎꯕꯅꯤꯅ ꯀꯛꯇ꯭ꯔꯁꯨ ꯐꯔꯔꯣꯏꯅ ꯇꯗ ꯏꯗꯣ ꯁꯨꯡꯈꯛ ꯈꯛꯇ꯭ꯔꯕ꯫
ꯎꯝ ꯅꯪꯒꯤꯗꯤ ꯌꯥꯗꯣ ꯑꯦꯛꯁꯇ꯭ꯔꯥ ꯍꯥꯞꯄꯅꯤꯅ꯫ ꯄꯩꯁꯥ ꯐꯅꯥꯝ ꯆꯪꯉꯧꯝꯒꯅꯤꯅꯦꯀꯣ ꯅꯠꯇ꯭ꯔꯥ?
ꯂꯣꯏꯁꯤꯜꯂꯦ ꯇꯔꯥ ꯂꯧꯊꯣꯔꯛꯑꯦ꯫
ꯀꯩꯅꯣ ꯍꯥꯏꯁꯤꯕꯣ ꯂꯣꯛꯊꯣꯛꯈ꯭ꯔꯕꯣ?
ꯉꯁꯤ ꯂꯧꯊꯣꯔꯛꯏꯅꯦ꯫
ꯑ ꯄꯨꯔꯥꯛ ꯂꯣꯏꯔꯦꯕꯀꯣ ꯔꯤꯇꯦꯅꯔ ꯐꯥꯕ ꯕꯅ ꯑꯃ ꯂꯩꯕ ꯌꯨꯝꯗ ꯑꯗꯨꯗꯤ ꯏꯁꯥꯅ ꯇꯧꯗꯧꯅꯤꯗꯅ ꯃꯣꯏꯅ ꯄꯤꯔꯛꯑꯒ ꯑꯩꯈꯣꯏꯅ ꯑꯗꯨꯝ ꯇꯨꯝꯃꯝꯗꯥꯏ ꯀꯔꯤ ꯀꯥꯔꯥ ꯃꯔꯝ ꯊꯛꯑꯝꯗꯥꯏ ꯆꯥꯊꯣꯛꯅꯤꯡꯉꯥꯏ ꯑꯗꯨꯝ ꯂꯧꯊꯣꯛꯄ ꯌꯥꯏꯕꯀꯣ ꯑꯗꯨꯒ ꯑꯇꯩ ꯑꯩꯈꯣꯏꯅ ꯑꯗꯨꯝ ꯂꯩꯖꯕ ꯀꯥꯟꯗ ꯏꯁꯥꯅ ꯑꯗꯨꯝ ꯊꯥꯖꯗꯧ ꯔꯤꯇꯦꯅꯔ ꯐꯥꯕꯖꯦ ꯆꯍꯤ ꯑꯃ ꯑꯗꯨꯗꯤ ꯑꯩꯈꯣꯏ ꯌꯨꯝꯒꯤ ꯊꯕꯛꯅꯦꯕ ꯇꯔꯥꯗꯣ ꯅꯠꯇ꯭ꯔꯦꯕ ꯃꯊꯛꯇ ꯀꯩꯅꯣꯝ ꯎꯞꯁꯟꯕꯩ ꯋꯥꯅꯦꯕ
ꯎꯝ ꯀꯩꯅꯣꯗꯔꯣ ꯐꯥꯕꯗ꯭ꯔꯣ
ꯍꯥ
ꯒꯂꯣ ꯑꯃ ꯐꯥꯕꯗ꯭ꯔꯣꯕ
ꯅꯠꯇꯦ ꯇ꯭ꯔꯥꯟꯁꯄꯔꯦꯟꯒꯨꯝꯕ ꯃꯥꯜꯂꯦ ꯑꯩꯁꯨ ꯗꯥꯏꯔꯦꯛꯇꯤ ꯎꯗ꯭ꯔꯤ ꯇꯦꯅꯔꯅ ꯑꯃ ꯐꯥꯕꯅꯦꯕꯀꯣ
ꯑꯗꯨꯗꯣ ꯉꯁꯤꯗꯤ ꯑꯩꯒꯤ ꯑꯗꯨ ꯅꯥꯞ ꯂꯧꯕ ꯌꯥꯗ꯭ꯔꯦꯕ ꯑꯩꯒꯤꯗꯤ ꯏꯖꯦ ꯌꯥꯝ ꯊꯣꯛꯄꯒꯤ ꯌꯥꯔꯤ ꯀꯛꯄꯒꯤ ꯇꯧꯕꯗꯣ ꯑꯗꯨꯗꯨꯅ ꯑꯃꯨꯛ ꯗꯦꯠ ꯑꯩꯠꯇ ꯑꯃꯨꯛ ꯂꯥꯛꯑꯣꯅ ꯍꯥꯏꯔꯛꯑꯦ
ꯑꯗꯨꯗꯣ ꯂꯧꯔ ꯔꯤꯇꯦꯅꯔꯗꯣ ꯁꯦꯝꯃꯒ ꯑꯩꯅ ꯌꯨꯝꯗ ꯐꯥꯖꯔꯅꯦꯕ ꯇꯔꯥꯒꯒꯩꯗꯤ ꯂꯣꯏ ꯂꯧꯊꯣꯛꯈ꯭ꯔꯦꯕ
ꯋꯥꯏ ꯑꯃ ꯁꯪꯉꯝꯃꯅꯤꯅꯦ ꯗꯁꯥ ꯀꯣꯛꯑꯦ
ꯍꯣꯢ ꯗꯁꯥꯕꯨꯗꯤ ꯀꯣꯛꯑꯦꯕꯨ ꯅꯥꯃꯟꯗꯅ ꯒ꯭ꯌꯥꯟ ꯃꯦꯟ ꯑꯝ ꯇꯥꯗ꯭ꯔꯤ ꯍꯦꯍꯦ ꯉꯁꯤꯗꯣ ꯎꯝ
ꯀꯌꯥ ꯆꯪꯒꯤꯒꯦ ꯄꯨꯂꯞꯅ ꯅꯪꯒꯤꯗꯣ ꯑꯃ ꯍꯦꯟꯕ꯭ꯔꯣ
ꯑꯃ ꯃꯈꯥꯏ ꯃꯨꯛ ꯆꯪꯉꯝꯒꯅꯤ
ꯑ ꯌꯥꯗꯣ ꯑꯦꯛꯁꯇ꯭ꯔꯥ ꯍꯥꯄꯛꯄꯩꯅꯦꯕ ꯅꯠꯇ꯭ꯔꯥ
ꯎꯝ ꯌꯥ ꯑꯅꯤꯖꯤꯗ ꯍꯨꯝꯗ꯭ꯔꯥꯅꯤ ꯀꯩꯅꯣ
ꯃꯥꯅꯦ ꯑꯗꯨ ꯍꯥꯞꯄꯝꯗ꯭ꯔꯒꯗꯤ ꯍꯨꯝꯗ꯭ꯔꯥꯗꯣ ꯀꯛ
ꯍꯥꯕꯝꯗ꯭ꯔꯒꯗꯤ ꯕ꯭ꯔꯦꯁꯦꯁꯀꯤ ꯀꯩꯅꯣꯗꯣ ꯇꯔꯥꯒꯤ ꯃꯃꯟꯗꯣ ꯈꯠꯇꯅꯦꯕ
ꯎꯝ
ꯍꯥꯏꯕꯗꯤ ꯑꯗꯨꯗꯤ ꯑꯩꯈꯣꯏꯅ ꯀꯨꯟꯊ꯭ꯔꯥ ꯐꯥꯒꯦꯔꯥ ꯀꯨꯟ ꯐꯥꯒꯦꯔꯥ ꯀꯨꯟ ꯀꯨꯟ ꯃꯉꯥ ꯐꯥꯒꯦꯔꯥ ꯌꯥꯡꯈꯩ ꯐꯥꯒꯦꯔꯥ ꯀ꯭ꯋꯥꯂꯤꯇꯤꯗꯨꯒꯤ ꯃꯈꯥ ꯄꯣꯜꯂꯦꯕꯀꯣ
ꯑꯩꯅ ꯍꯧꯖꯤꯛ ꯑꯩꯒꯤ ꯐꯥꯕꯗꯣ ꯍꯧꯖꯤꯛꯇꯤ ꯁꯤꯛꯁꯇꯤ ꯐꯥꯏꯚ ꯁꯚꯦꯟꯇꯤꯃꯨꯛ ꯑꯗꯥꯏ ꯌꯧꯔꯝꯃꯗꯧ ꯃꯥꯜꯂꯦ ꯇꯔꯥꯗ
ꯎꯝ ꯅꯪ ꯐꯥꯀꯥꯟꯗ ꯀꯌꯥ ꯅꯤꯐꯨꯒ ꯀꯌꯥꯅꯣꯝꯑꯣꯏꯕ
ꯎꯝ ꯑꯩ ꯐꯥꯕ ꯀꯥꯟꯗ ꯑꯁꯦꯡꯕꯩꯗꯤ ꯌꯥꯡꯈꯩꯒ ꯍꯨꯝꯗꯣꯏꯔ ꯃꯉꯥꯔ ꯑꯣꯏꯕꯅꯦꯕ ꯀꯣ ꯑꯗꯩꯗꯤ ꯏꯝꯄ꯭ꯂꯥꯟ ꯌꯥꯎ ꯕꯅꯤꯅ ꯁꯣꯝꯗ ꯃꯌꯥꯝ ꯊꯤꯕꯅꯤꯅ ꯃꯣꯏꯅ ꯐꯣꯔꯇꯤ ꯁꯚꯦꯟꯗ ꯇꯧꯕꯤꯕ
ꯑꯣꯑꯣ
ꯍꯧꯖꯤꯛꯇꯤ ꯇꯥꯡꯉꯦꯕ
ꯎꯝ
ꯑꯗꯣ ꯈꯔ ꯀ꯭ꯋꯥꯂꯤꯇꯤ ꯂꯩꯕ ꯋꯥꯠꯄ ꯑꯣꯏꯔꯗꯤ ꯑꯩꯒꯤ ꯁꯦꯝꯕꯖꯤꯗꯤ ꯑꯩꯈꯣꯏꯒꯤ ꯄ꯭ꯔꯣꯁꯦꯁ ꯌꯥꯝ ꯀꯨꯏꯅ ꯆꯪꯕ ꯄꯣꯠꯅꯦꯕ ꯑꯩꯒꯤꯖꯤꯗꯤ
ꯎꯝ
ꯍꯥꯏꯗꯤ ꯊꯥꯡꯉꯩ ꯁꯦꯡꯅ ꯌꯥ ꯆꯧꯈꯤꯕ ꯀꯥꯡꯕꯨꯗꯨꯅ ꯑꯃꯨꯛ ꯃꯄꯥꯟ ꯊꯣꯡꯗ ꯊꯤꯕꯩ ꯋꯥꯅꯤ ꯃꯣꯏꯗꯤ ꯁꯦꯝꯅꯤꯡꯉꯥꯏ ꯀꯩꯁꯨ ꯂꯩꯠ ꯇꯦꯕ ꯁꯠꯇꯣꯛꯑꯒ ꯃꯣꯏꯒꯤ ꯀꯩꯅꯣꯗꯣ ꯁꯦꯝꯕ ꯈꯠꯇꯅꯤꯗꯅ
ꯎꯝ
ꯅꯥ
ꯀꯩꯅꯣ ꯅꯪꯒꯤꯗꯣ ꯆꯍꯤ ꯀꯌꯥꯅꯣ ꯐꯥꯏꯖꯦ
ꯆꯍꯤ ꯌꯥꯃꯦ ꯑꯍꯨꯝ ꯑꯍꯨꯝ ꯍꯔꯕꯨ ꯍꯦꯜꯂꯝ ꯑꯥ ꯑꯗꯣ ꯎꯝ ꯀꯗꯦ ꯀꯔꯤ
ꯃꯌꯥꯗꯒ ꯂꯨ__
ꯑꯗꯨ ꯈꯤꯇꯪ ꯑꯩꯅ ꯄꯩꯁꯥꯗꯣ ꯈꯤꯇꯪ ꯀꯩꯅꯣ ꯇꯧꯕꯒꯤ ꯆꯍꯤ ꯇꯪꯈꯥꯏꯃꯨꯛꯇꯤ ꯆꯣꯟꯗꯥꯔꯤꯖꯤꯕꯨꯗꯤ ꯑꯩꯅ ꯈꯤꯇꯪ ꯎꯝ ꯄꯩꯁꯥꯗꯣ ꯐꯔꯛ ꯇꯥꯕ ꯌꯥꯎꯕꯒꯤꯅꯦꯕꯀꯣ
ꯎꯝ
ꯊꯤꯍꯧꯗꯕ ꯊꯤꯕꯗꯣ ꯐꯔꯛ ꯇꯥꯕ ꯌꯥꯎꯕꯒꯤ ꯑꯗꯒꯤ ꯑꯃꯨꯛꯀ ꯍꯥꯏꯗꯤ ꯇꯔꯥꯗꯨ ꯀ꯭ꯋꯥꯂꯤꯇꯤ ꯂꯩꯕ ꯐꯥ ꯈꯔ ꯍꯣꯡꯕ ꯑꯃꯨꯛ ꯐꯥꯔꯗꯤ ꯑꯩꯁꯦ ꯍꯨꯖꯤꯛꯄꯥꯎ ꯑꯃꯨꯛ__ ꯑꯥ ꯂꯣꯏꯒꯤꯔꯣꯏꯕ ꯈꯤꯇꯪ ꯇꯞꯀꯅꯦꯕ
ꯎꯝ ꯍꯣꯏꯅꯦ ꯄꯩꯁꯥꯗ ꯂꯩꯔꯦ
ꯍꯣꯏ ꯑꯗꯨꯅ ꯑꯩꯅ ꯆꯥꯔꯤ ꯊꯛꯏ ꯃꯌꯥꯝꯖꯦ ꯃꯤ ꯐꯠ ꯇꯧꯕ ꯅꯥꯟꯊꯣꯛꯑꯦ ꯑꯗꯨ ꯇꯧꯋꯦ ꯑꯗꯥ ꯇꯧꯋꯦ ꯇꯧꯌꯦ ꯑꯩꯅ ꯆꯥꯔꯤ ꯈꯨꯆꯥꯖꯤꯗ ꯍꯥꯏꯕꯗꯤ ꯃꯌꯥꯝ ꯆꯥꯏ ꯍꯥꯏꯕꯩ ꯅꯠꯇꯕ ꯀꯅꯥꯔꯥꯁꯦ ꯑꯗꯨꯝ ꯆꯥꯥꯁꯟꯗ꯭ꯔꯥ
ꯎꯝ
ꯗꯥ ꯎꯝ ꯍꯥꯏꯗꯤ ꯀ꯭ꯋꯥꯂꯤꯇꯤꯗꯨꯒꯤ ꯃꯈꯥ ꯃꯤꯅ__ ꯄꯩꯁꯥ ꯈꯦꯠꯅꯔꯤꯖꯦ ꯑꯗꯨꯃꯦ ꯑꯩꯈꯣꯏꯒꯤꯗꯤ ꯑꯗꯨ ꯍꯣꯡꯉꯦ ꯑꯗꯥ ꯍꯣꯡꯉꯤ ꯍꯥꯏꯅꯣ ꯇꯔꯥꯒꯤ ꯃꯈꯥ ꯄꯣꯟꯕ ꯉꯥꯛꯇꯅꯦꯕ
ꯄꯣꯠꯇꯨꯒꯤ
ꯎꯝꯍꯨꯝ
ꯂꯛꯁꯃꯤꯗꯨꯕꯨ ꯂꯥꯛꯈꯤꯗꯥ ꯈꯪꯗꯦ ꯃꯤꯅꯔꯕꯥꯒꯤꯗꯣ ꯂꯧꯊꯣꯛꯈ꯭ꯔꯕꯣ ꯀꯃꯥꯏ ꯇꯧꯔꯒꯦ
ꯂꯧꯊꯣꯛꯇ꯭ꯔꯤꯌꯦ ꯑꯗꯣ ꯃꯥꯒꯤ ꯑꯥ ꯂꯣ ꯂꯣꯏꯔꯛꯇꯣꯔꯦꯗꯤ ꯍꯥꯏꯕꯅꯦ ꯑꯗꯣ ꯑꯂꯨꯄꯥꯁꯤꯡ ꯇ꯭ꯔꯥꯇꯔꯦꯠ ꯑꯃꯨꯛ ꯊꯤꯗꯧ ꯋꯥꯠꯂꯤ ꯈꯣꯠꯂꯤ ꯑꯅꯥ ꯍꯥꯏꯕꯅꯦ ꯃꯥꯏꯁꯨ ꯀꯩꯅꯣꯝꯒꯤ ꯃꯌꯥꯗꯤ ꯑꯝ ꯆꯪ ꯃꯥꯜꯂꯦ ꯁꯚꯦꯟꯇꯤꯃꯨꯛ ꯆꯪꯕꯩ ꯋꯥꯔꯤꯅꯤ
ꯎꯝ ꯇꯔꯥ
ꯌꯥ ꯁꯠꯄꯩꯖꯨ ꯄꯩꯁꯥ ꯂꯧ ꯃꯥꯜꯂꯦꯕꯀꯣ
ꯎꯝ
ꯁꯠꯇꯣꯛꯄꯩꯖꯨ ꯂꯧꯕ ꯃꯦꯟꯖꯟꯕꯩꯖꯨ ꯂꯧꯕ
ꯑꯩꯖꯦ ꯔꯤꯇꯦꯅꯔ ꯐꯥꯕꯗ ꯔꯤꯇꯦꯅꯔꯒꯤꯖꯦ ꯃꯣꯏ ꯇꯣꯉꯥꯟꯅ ꯀꯩꯅꯣ ꯇꯧꯔꯒ ꯑ ꯁꯦꯝꯕꯗ ꯂꯤꯁꯤꯡ ꯃꯉꯥ ꯃꯉꯥ ꯂꯧ ꯃꯥꯜꯂꯦꯕ ꯍꯥꯏꯅ ꯑꯩꯒꯤꯗꯤ ꯄꯤꯔꯔꯣꯏ ꯍꯥꯏꯔꯝꯃꯦ ꯑꯗꯨ ꯗꯣꯛꯇꯔ ꯍꯥꯥ
ꯗꯣꯛꯇꯔ ꯅꯨꯄꯥꯔꯣ ꯅꯨꯄꯤꯔꯣ
ꯅꯨꯄꯥꯅꯦ ꯑꯗꯨ ꯗꯣꯛꯇꯔꯅ ꯍꯣ ꯃꯥ ꯍꯥꯏꯅꯔꯗꯝꯅꯦ ꯅꯪ ꯌꯥꯝ ꯋꯥꯖꯔꯕꯅꯦ ꯈꯪꯉꯤ ꯂꯧꯔꯔꯣꯏ
ꯑꯩꯅ ꯍꯣꯏ ꯑꯩꯅ ꯑꯩꯅ ꯄꯩꯁꯥꯗꯣ ꯑꯗꯨꯝ ꯊꯤꯔꯛꯀꯅꯤ ꯑꯗꯨꯝ ꯇꯞ ꯇꯞ ꯍꯨꯒꯠꯂꯛꯀꯗꯕꯅꯤ ꯑꯗꯣ ꯑ ꯈꯔ ꯐꯔꯛ ꯇꯥꯕꯒꯤꯅꯤ ꯑꯩꯅ ꯁꯣꯏꯗꯅ ꯊꯤꯔꯛꯀꯅꯤ ꯍꯥꯏꯕꯗ ꯅꯣꯏꯅ ꯌꯥꯗꯕꯩ ꯅꯠꯇ꯭ꯔꯣ ꯁꯤ ꯀꯨꯏꯔꯤꯁꯦ
ꯑꯩꯕꯨ ꯊꯃꯣꯏ ꯁꯦꯡꯗꯕ ꯃꯤꯗꯧꯅ ꯍꯥꯏ ꯅꯣꯛ ꯑꯦ
ꯑꯣ ꯃꯄꯥꯅꯦꯕ
ꯎꯝ
ꯑꯣ ꯈꯪꯗꯦꯅꯦ ꯇꯧꯔꯤꯖꯦ
ꯂꯣꯏꯅ ꯈꯪꯅꯔꯦ ꯅꯔꯁꯇꯒꯤ ꯗꯣꯛꯇꯔꯗꯒꯤ
ꯇꯣꯏꯅꯥ ꯆꯠꯂꯥꯃꯤꯅꯥ
ꯎꯝ
ꯒꯌ꯭ꯥꯟ ꯇꯗꯦꯗꯥ ꯇꯧꯔꯤꯁꯦ
ꯑꯩꯅ ꯉꯁꯥꯏꯁꯨ ꯆꯥꯛꯒ ꯆꯥꯗꯕꯤ ꯆꯠꯂꯦ ꯑꯗꯨꯒ ꯍꯣꯔꯦꯟ ꯍꯟꯒꯦ ꯉꯍꯥꯟꯈꯩꯗꯤ ꯍꯟꯈꯤꯕꯗ ꯍꯦꯛ ꯑꯆꯥꯄꯣꯠ ꯆꯥꯖꯕꯅꯦꯕ ꯑ ꯆꯥꯗꯣꯏꯅꯦ ꯆꯠꯂꯦ ꯑꯗꯨꯒ ꯏꯗꯣ ꯃꯌꯥꯝ ꯊꯣꯛꯑꯝꯃꯤꯅ ꯀꯩꯅꯣꯅ ꯁꯤ ꯌꯨꯝ ꯌꯧꯔꯒ ꯂꯧꯊꯣꯛꯑꯣꯀꯣ ꯑꯩꯅ ꯀꯩꯅꯣ ꯌꯥꯔꯣꯏꯌꯦ ꯑꯩꯁꯦ ꯑꯆꯥꯄꯣꯠ ꯆꯥꯈꯤꯗꯣꯏ
ꯎꯝ
ꯎꯝ ꯑꯩ ꯆꯥꯛ ꯆꯥꯔꯛꯇꯦ ꯀꯩꯅꯣ ꯌꯥꯔꯣꯏ ꯍꯥꯏꯔꯨꯔꯦ ꯑꯗꯨꯒ ꯑꯌꯤꯡ ꯕꯒꯨꯝꯕ ꯑꯥꯏꯁ ꯀ꯭ꯔꯤꯝꯒꯨꯝꯕ ꯀꯩꯅꯣꯒꯨꯝꯕ ꯑꯁꯥꯕꯗꯤ ꯆꯥꯒꯅꯣꯏꯅꯦ ꯀ꯭ꯔꯤꯝꯅꯦ ꯍꯩ ꯃꯍꯤꯅꯦ
ꯎꯝ
ꯐꯖꯅ ꯑꯗꯨꯝ ꯐꯖꯟꯕ ꯃꯥꯟꯕ꯭ꯔꯣ
ꯐꯖꯤꯜꯂꯦ ꯑꯗꯨꯕꯨꯗꯤ ꯑꯗꯨꯒ ꯑꯩꯈꯣꯏꯒꯤ ꯀꯛꯈꯤꯕ ꯈꯣꯠꯈꯤꯕ ꯇꯧꯕꯩꯗꯣ ꯈꯔ ꯅꯥꯏꯕ ꯃꯣꯂꯣꯝ ꯑꯃ ꯄꯤꯔꯛꯑꯦ
ꯎꯝ
ꯑꯗ ꯌꯥꯔꯤ ꯃꯊꯛꯀꯤꯁꯨ ꯈꯔ ꯀꯛꯄ ꯉꯁꯥꯏꯒꯤ ꯑꯩꯒꯤ ꯑꯄꯣꯝꯕꯗꯣ ꯈꯛꯇ ꯅꯠꯇꯕ ꯃꯊꯛꯀꯤꯗꯣ ꯍꯥꯏꯕꯗꯤ ꯑꯩꯒꯤ ꯃꯥꯡꯒꯤꯗꯣ ꯌꯥꯗꯣ ꯈꯔ ꯇꯦꯟꯕꯅꯦꯕꯀꯣ ꯑꯗꯨꯅ ꯈꯤꯇꯪ ꯁꯥꯡꯅ ꯎꯕ ꯃꯥꯟꯅꯕ ꯌꯥꯔꯤꯗꯣ ꯈꯔ ꯀꯛꯑꯦꯕ ꯌꯥꯝꯃꯥꯡꯒꯤ ꯌꯥꯔꯤ ꯑꯅꯤꯗꯣ
ꯌꯥꯔꯤ ꯀꯛꯑꯦ ꯍꯥꯏꯕꯁꯤꯗꯅꯦ ꯑꯩꯅ ꯉꯛꯏꯖꯦ ꯍꯥꯏꯗꯤ ꯈꯪꯗꯕꯗꯣ ꯌꯔꯤ ꯀꯛꯑꯗꯤ ꯁꯣꯛꯑꯣꯏꯗꯔꯥ ꯁꯤꯅꯦ ꯑꯗꯨꯕꯨꯗꯤ ꯃꯤ ꯈꯪꯅ ꯀꯛꯂꯛ ꯏꯃꯤꯗꯅ ꯅꯠꯇ꯭ꯔꯥ
ꯍꯣꯏ
ꯗꯣꯛꯇꯔꯅ ꯈꯪꯅ ꯇꯧꯔꯛꯑꯕꯅꯦꯕ
ꯀꯔꯤ
ꯎꯝ
ꯃꯥꯏꯔꯦꯟ ꯊꯣꯡꯒꯦꯅ ꯀꯟꯅꯥ ꯁꯦꯝꯕꯅꯦ ꯑꯗꯨꯝ ꯄꯤꯛꯇꯤ ꯄꯤꯛꯇꯞ ꯇꯧꯔꯦ ꯑꯗꯨꯕꯨ ꯂꯤꯔꯕꯔꯕ꯭ꯔꯥ ꯈꯪꯗꯦ ꯆꯦꯔꯦ ꯆꯔꯥꯒ ꯌꯥꯝ ꯍꯥꯏ ꯍꯥꯏꯍꯧꯔꯦ ꯍꯥꯎꯔꯝꯗ꯭ꯔꯗꯤ ꯐꯨꯗꯠ ꯇꯣꯏꯅꯤ
ꯐꯤ ꯁꯥꯥꯗꯣꯏꯔꯣ ꯅꯪ ꯅꯨꯃꯤꯗꯥꯡ
ꯐꯤꯁꯦ ꯁꯥꯒꯦꯅꯗꯤ ꯈꯟꯕꯅꯦ ꯑꯗꯣ ꯍꯤꯗꯥꯛ ꯀꯩꯀꯩ ꯃꯌꯥꯝ ꯀ꯭ꯂꯣꯔꯣꯛꯞ ꯐꯣꯡꯕ ꯃꯌꯥꯝ ꯊꯥꯕꯗꯣ ꯑꯩꯈꯣꯏꯒꯤ ꯌꯥꯔꯤ ꯀꯩꯅꯣꯁꯤꯗ ꯆ ꯈꯤꯜꯂꯒ ꯂꯦꯂꯤꯝꯅꯤꯅ
ꯏꯁꯥꯁꯦ ꯅꯨꯡꯉꯥꯏꯇꯦꯕ ꯃꯌꯥꯝꯅ ꯑꯗꯣ ꯉꯁꯤꯗꯤ ꯄꯣꯊꯥꯔꯗ꯭ꯔꯥ ꯈꯪꯗꯦ ꯆꯤꯛꯑꯦꯕ ꯌꯥꯝꯅ ꯑꯩꯈꯣꯏ ꯍꯤꯗꯥꯛꯀꯤ ꯃꯌꯥꯛ ꯂꯣꯏꯊꯣꯛꯈꯤꯕꯗꯣ
ꯎꯝ ꯀꯅꯥꯒ ꯆꯠꯀꯦ ꯅꯪꯕꯨ ꯉꯁꯥꯏ
ꯑꯩ ꯉꯁꯥꯏ ꯕꯥꯁꯀꯣꯒ ꯆꯠꯃꯤꯟꯅꯩꯌꯦ ꯃꯥ ꯌꯨꯝꯗ ꯂꯩꯌꯦ
ꯑꯣ ꯀꯥꯏꯗꯅꯣꯝ ꯇꯝꯃꯨꯔꯦ ꯃꯥ
ꯑꯥ ꯗꯥꯎꯟ ꯇꯥꯎꯟꯗ ꯂꯣꯏꯔꯦ ꯊꯣꯛꯂꯛꯑꯦ ꯃꯤꯒꯤꯗꯤ ꯊꯨꯈ꯭ꯔꯖꯥꯠꯅꯤ ꯍꯣꯏ ꯃꯤꯗꯤ ꯊꯨꯈ꯭ꯔꯖꯥꯅꯤ ꯄꯩꯈꯥ ꯂꯣꯏꯔꯦ ꯂꯣꯏꯔꯒ ꯑꯥ ꯌꯨꯝꯗ ꯊꯣꯛꯄꯒꯤ ꯃꯣꯏ ꯀꯩꯀꯩ ꯕꯩꯕꯥ ꯀꯩꯀꯩ ꯉꯥꯏꯔꯤꯉꯩꯗ ꯄꯩꯈꯥ ꯑꯗꯨꯝ ꯍꯥꯏꯗꯣꯛꯈ꯭ꯔꯦ ꯏꯕꯦꯝꯃ
ꯎꯝ ꯑꯗꯣ ꯀꯅꯥꯝ ꯍꯥꯏꯗꯣꯛꯄꯅꯤ ꯑꯣꯏꯒꯗꯕ ꯃꯥꯔꯛꯁꯤꯗ ꯑꯃꯨꯛ ꯄꯤꯗ ꯄꯩꯥꯈꯥ ꯑꯃꯨꯛ ꯍꯥꯏꯗꯣꯛꯇ ꯂꯦꯖꯂꯦ ꯇꯧꯒꯦ ꯀꯩ ꯁꯕꯖꯦꯛ ꯂꯧꯔꯛꯏꯅꯣ ꯃꯥ ꯒ꯭ꯔꯦꯖꯨꯑꯦꯠ
ꯃꯒꯤꯗꯣ ꯑꯁꯦꯡꯕꯗꯤ ꯄꯣꯜ ꯁꯥꯏꯟꯁꯅꯦꯕꯀꯣ ꯑꯗꯣ ꯃꯥꯁꯇꯔꯗꯗꯤ ꯄꯣꯜ ꯁꯥꯏꯟꯁꯇ ꯇꯧꯗꯦ ꯃꯣꯏꯒꯤꯗꯤ ꯀꯩꯅꯣꯗꯣ ꯑꯣꯏꯅ ꯃꯃꯥꯅ ꯑꯦꯝ ꯑꯦꯁ ꯗꯕ꯭ꯂꯤꯎꯗ ꯑꯣꯏꯅ ꯇꯧꯍꯜꯂꯦ ꯁꯣꯁꯦꯜ ꯋꯥꯛꯇ ꯑꯣꯏꯅ
ꯎꯝ ꯑꯣ ꯃꯥꯅ ꯇꯝꯃꯤꯁꯦ ꯃꯥꯁꯇꯔꯅꯦꯕꯥꯀꯣ ꯑꯗꯨꯗꯤ
ꯎꯝ
ꯏꯁꯇ ꯇꯧꯊꯣꯛ ꯀꯗꯔꯥ ꯅꯪ ꯅꯦꯠ ꯂꯣꯏꯗꯣꯔꯦ ꯗꯥꯏ ꯊꯝꯃꯦ‌ ꯊꯝꯃꯦ
ꯍꯣꯏ‌‌ ꯍꯣꯏ‌‌‌ ꯍꯣꯏ